ꯍꯦꯜꯂꯣ ꯑꯥ
ꯑꯥꯎ ꯀꯗꯧꯔꯤꯕꯅꯣ
ꯑꯁ ꯍꯧꯖꯤꯛ ꯈꯛꯇ ꯆꯥꯛ ꯆꯥ ꯇꯣꯛꯑꯦ
ꯑꯣ ꯀꯔꯤ ꯍꯤꯟꯖꯥꯡ ꯆꯥꯕ꯭ꯔꯣ
ꯑ ꯑꯣꯛꯁꯥ ꯑꯃꯅꯦ ꯑꯗꯨꯒ ꯑꯣꯛ ꯑꯣꯛꯁꯥꯁꯦ ꯀꯩꯅꯣꯗꯒꯤ ꯂꯧꯕꯨꯛꯇꯒꯤ ꯈꯔ ꯂꯦꯝ ꯂꯦꯝꯍꯧꯕ ꯄꯨꯔꯛꯄꯗꯣ
ꯑꯣ
ꯑꯗꯨꯒ ꯎꯁꯣꯏ ꯎꯁꯣꯏ ꯊꯣꯡꯕ ꯆꯥꯏ
ꯑꯁ ꯍꯥꯎꯋꯦ ꯀꯣ ꯃꯤꯗꯤ ꯏꯟꯖꯥꯡꯗꯤ
ꯃꯇꯝ ꯃꯇꯝꯒꯤ ꯏꯟꯁꯥꯡꯗꯣ ꯅꯪꯗꯤ
ꯑꯩꯈꯣꯏꯗꯤ ꯆꯥꯛ ꯆꯥꯗ꯭ꯔꯤꯗ
ꯅꯣꯏꯗꯤ ꯇꯝꯄꯥꯛꯇ ꯂꯩꯕꯅꯤꯅꯀꯣ
ꯎꯝ
ꯇꯝꯄꯥꯛꯇ ꯂꯩꯕꯒ ꯑꯩꯈꯣꯏꯒꯤ ꯑꯩꯈꯣꯏꯗꯤ ꯆꯤꯡꯗ ꯂꯩꯕꯅꯤꯅ ꯊꯦꯡꯈ꯭ꯔꯕꯅꯤꯅ ꯆꯤꯡꯗ ꯂꯩꯕ ꯂꯩꯕꯁꯤ ꯁꯤꯡꯗꯤ
ꯆꯤꯡꯗ ꯂꯩꯕꯅ ꯅꯨꯡꯉꯥꯢꯕꯅꯤꯗ
ꯆꯤꯡꯗ ꯂꯩꯕꯅꯤꯅ ꯉꯟꯇꯥ ꯆꯥ ꯊꯣꯛꯄ ꯉꯟꯇꯥ ꯇꯨꯝꯕ ꯉꯟꯇꯥ ꯍꯧꯒꯠꯄ
ꯑꯗꯨꯅ ꯍꯛꯆꯥꯡ ꯐꯕꯅꯤꯅꯦ
ꯑ ꯇꯨꯝꯕꯗꯣ ꯊꯦꯡꯅ ꯇꯨꯝꯕ ꯍꯩꯅ ꯊꯦꯡꯅ ꯇꯨꯝꯕꯒ ꯍꯧꯒꯠꯄꯁꯦ ꯉꯟꯇ ꯍꯧꯒꯠꯄꯁꯦ ꯍꯩꯅꯗ꯭ꯔꯦ ꯑꯗꯨ
ꯢꯆꯦ ꯆꯍꯤ ꯀꯌꯥ ꯁꯨꯔꯕꯣ ꯕꯣꯜ ꯌꯦꯡꯉꯦ ꯆꯍꯤ ꯀꯌꯥ ꯁꯨꯔꯕꯣ
ꯑꯩꯁꯦ ꯊꯥꯔꯇꯤ ꯐꯥꯏꯚꯇꯤ ꯍꯦꯟꯗꯣꯛ ꯈ꯭ꯔꯦ ꯊꯥꯔꯇꯤ ꯁꯤꯛꯁ
ꯍꯁ ꯑꯗꯨꯗꯤ ꯑꯗꯨꯗꯤ ꯏꯆꯦꯅꯤ ꯅꯦ
ꯏꯆꯦ ꯀꯧꯕ ꯇꯥꯔꯦ ꯑꯗꯨꯗꯤ
ꯑ ꯑꯩꯗꯤ ꯑꯉꯥꯡ ꯑꯉꯥꯡ ꯌꯥꯝ ꯑꯣꯏꯔꯤ ꯑꯩꯈꯣꯏ ꯇ꯭ꯋꯦꯟꯇꯤ ꯐꯥꯏꯚ ꯈꯛꯇ ꯉꯥꯏꯔꯤꯗꯣ
ꯑꯣ ꯑꯗ ꯀꯔꯤ ꯑꯩ ꯈꯣꯢ ꯢ ꯏꯃꯨꯡ ꯃꯤ ꯂꯣꯏ ꯂꯩꯗ ꯉꯁꯤꯁꯦ ꯕꯣꯜꯁꯦ ꯀꯅꯥ ꯀꯅꯥ ꯂꯩꯕ꯭ꯔꯥ ꯀꯣ ꯁꯤꯒꯤ ꯃꯦꯠꯁꯁꯦ ꯈꯪꯗꯅꯦ
ꯀꯅꯥ ꯀꯅꯥ ꯂꯩꯕ ꯖꯥꯠꯂꯣ ꯉꯔꯥꯡ ꯌꯦꯡꯕ꯭ꯔꯥ
ꯉꯔꯥꯡ ꯉꯔꯥꯡ ꯌꯦꯡꯉꯦ ꯇꯦꯟ ꯊꯥꯔꯇꯤꯒꯤꯗꯣ ꯇꯔꯥꯃ ꯈꯥꯏꯒꯤꯗꯣ ꯑꯁ ꯌꯦꯡ ꯑꯗꯨ ꯌꯦꯡ ꯑꯗꯨ ꯌꯦꯡꯔꯒ ꯆꯥꯛꯄꯁꯤꯗꯤꯀꯣ ꯅꯨꯡꯉꯥꯏꯇꯦꯀꯣ
ꯅꯨꯡꯉꯥꯢꯇꯦ ꯖꯄꯥꯟꯗꯣ
ꯑꯥ ꯃꯣꯏꯅ ꯉꯝꯒꯦ ꯍꯥꯏꯔꯁꯨ
ꯎꯝ
ꯍꯥꯏꯔꯣ
ꯐꯥꯔꯁꯇ ꯑꯩꯗꯣ ꯕ꯭ꯔꯥꯖꯤꯜ ꯁꯄꯣꯔꯠ ꯇꯧꯕꯅꯦꯕ
ꯑꯥ
ꯑꯗꯨ ꯖꯄꯥꯟꯒꯤ ꯃꯤꯁꯤꯡꯗꯣ ꯅꯨꯡꯉꯥꯏꯔꯛꯇ꯭ꯔꯦꯕ ꯑꯗꯨꯒ ꯖꯄꯥꯟ ꯑꯃꯨꯛ ꯁ ꯂꯥꯁꯇꯗꯤ ꯖꯄꯥꯟꯗꯣ ꯅꯨꯡꯁꯤꯔꯛꯈ꯭ꯔꯕ
ꯑꯩꯗꯤ ꯖꯄꯥꯟꯅꯤꯗ ꯑꯩꯈꯣꯏ ꯑꯦꯁꯤꯌꯥꯟꯒꯤ ꯇꯤꯝꯅꯤꯅꯀꯣ ꯑꯗꯨꯝ ꯖꯄꯥꯟꯁꯦ ꯑꯁ ꯖꯄꯥꯟꯕꯨ ꯑꯗꯨꯝ ꯇꯧꯕꯅꯤꯗ ꯑꯗꯨꯒ ꯀ ꯑ ꯃꯣꯏꯅ ꯉꯝꯒꯦ ꯍꯥꯏꯔꯁꯨ ꯀꯔꯤ ꯑ ꯃꯇꯝ ꯈꯔ ꯉꯜꯂꯤꯉꯩꯗ ꯒꯣꯜꯗ ꯆꯪꯕ ꯑꯣꯏꯔꯗꯤ ꯐꯒꯗꯕꯀꯣ ꯀ꯭ꯂꯥꯁ ꯃꯤꯅꯤꯠ
ꯑꯗꯨꯅꯦ ꯑꯁ
ꯄꯦꯅꯥꯜꯇꯤ ꯑꯣꯏꯒꯦꯔꯥ ꯍꯥꯏꯅ ꯉꯥꯏꯔꯒ ꯂꯩꯔꯒ ꯀꯣ ꯆꯥꯛꯄꯁꯤꯗꯤ ꯆꯗ
ꯅꯣꯏꯗꯤ ꯅꯪꯗꯤ ꯅꯪꯗꯤ ꯀꯅꯥ ꯀꯅꯥ ꯂꯩꯒꯦ
ꯑꯩꯈꯣꯏ ꯏꯆꯦ ꯍꯣꯏꯒ ꯏꯅꯥꯎꯅꯨꯄꯤ ꯏꯃꯥꯇꯣꯟ ꯏꯅꯥꯎꯅ ꯅꯨꯄꯥ ꯃꯤ ꯌꯥꯝ ꯂꯩ ꯑꯩꯈꯣꯏꯗꯤ
ꯀꯔꯤ ꯀꯔꯤ ꯊꯕꯛ ꯇꯧꯕ꯭ꯔꯥꯅꯅꯥ ꯍꯥꯏꯗꯦ
ꯍꯕꯕꯨ ꯁꯤ ꯑꯗꯨ ꯀꯔꯤ ꯍꯥꯏꯒꯅꯤ ꯊꯕꯛꯁꯦ ꯑꯗꯨꯝ ꯑꯔꯩ ꯑꯔꯩꯕ ꯄꯪꯇꯧ ꯇꯧꯏꯗ
ꯎꯝ ꯑꯩꯈꯣꯏꯗꯤ ꯆꯤꯡꯗ ꯂꯩꯕꯅꯤꯅꯀꯣ ꯂꯧ ꯂꯧ ꯃꯇꯝꯅꯤꯅ ꯂꯧ ꯑꯗꯨꯝ ꯆꯠꯂꯦꯗ ꯑꯩꯈꯣꯏꯗꯤ
ꯎꯝ ꯍꯣꯏ ꯆꯤꯡꯗ ꯂꯩꯕꯗꯤ ꯑ ꯂꯧ ꯎꯝ ꯑꯩꯈꯣꯏꯗꯤ ꯆꯠꯇ꯭ꯔꯦ ꯆꯄ ꯍꯥꯏꯗ꯭ꯔꯦꯂꯣ ꯑꯣ
ꯑꯗꯣ ꯑꯩꯈꯣꯏꯗꯤ ꯈꯔ ꯋꯥꯠꯂꯤꯗ ꯃꯊꯪ ꯍꯞꯇꯥꯒꯨꯝꯕꯗ ꯅꯤꯡꯔꯥ
ꯎꯝ ꯍꯧꯖꯤꯛꯁꯦ ꯂꯧ ꯀꯩꯅꯣ ꯂꯤꯡꯕ ꯃꯇꯝꯔꯣ
ꯍꯣꯏ ꯂꯣꯏ ꯂꯣꯏꯅꯥ ꯀ ꯃꯤ ꯑꯌꯥꯝꯕꯗꯤꯀꯣ ꯄꯥꯝꯐꯦꯟꯁꯨ ꯑꯣꯏꯕ ꯑꯗꯨꯒ ꯎ
ꯑꯁ ꯌꯥꯏ ꯍꯦ ꯏꯆꯦꯁꯨ
ꯌꯥꯏ ꯌꯥ ꯀꯁꯨꯨ ꯀꯥꯏ ꯑꯗꯨ ꯑꯗꯨꯒꯨꯝꯕꯗꯤ ꯀꯃꯥꯏꯅ ꯍꯥꯏꯁꯤꯔꯥ ꯈꯪꯗꯦꯅꯦ ꯑꯩꯁꯨ ꯈꯪꯗꯦ ꯑꯩ ꯑꯣꯏꯔꯁꯨ ꯑꯗꯨꯝ ꯃꯥꯥꯏꯒꯅꯤ
ꯈꯪꯅꯕꯒꯤ ꯑꯗꯨꯝ
ꯑ
ꯉꯥꯡꯊꯣꯛ ꯉꯥꯡꯊꯣꯛꯄ ꯍꯥꯏꯕꯗꯨꯅꯤꯅꯦ
ꯏꯃꯥ ꯂꯣꯟꯃꯛꯇꯤ ꯅꯠꯇꯕꯅꯤꯅꯀꯣ ꯈꯪꯗꯦ
ꯍ ꯑꯩ ꯀ
ꯅꯪꯗꯤ ꯑꯗꯨꯝ ꯌꯥꯏ
ꯑꯩꯒꯤꯁꯦ ꯅꯣꯛꯅꯤꯡ ꯂꯧꯃꯅꯤꯀꯣ
ꯗ ꯀꯣ ꯑ ꯏꯆꯦꯒꯤ ꯗꯣꯟꯗꯤꯦ ꯀꯩꯁꯨ ꯇꯧꯗꯦ
ꯑꯥ
ꯁꯨꯝ ꯐꯖꯅ ꯉꯥꯡꯉꯤꯗ
ꯑꯁ ꯉꯥ ꯑꯁꯤ ꯀꯩꯅꯣ ꯃꯩꯇꯩꯂꯣꯟꯁꯨ ꯉꯥꯡꯕ ꯐꯪꯗ꯭ꯔꯦꯗ ꯀꯗꯥꯏꯗ ꯉꯥꯡꯒꯅꯤ ꯑꯩꯈꯣꯏꯗꯤ ꯉꯥꯡ ꯉꯥꯡꯐꯝꯁꯨ ꯂꯩꯇꯦꯀꯣ ꯀꯣꯂꯦꯖ ꯀꯣꯂꯦꯖ ꯃꯇꯝꯗ ꯉꯥꯡꯕꯗꯣ ꯑꯗꯨꯅ ꯂꯣꯏꯔꯦꯅꯥ ꯑꯣ
ꯑꯣꯏꯌꯦꯗ ꯑꯥ ꯀꯩꯅꯣꯗ ꯆꯤꯡꯗ ꯂꯩꯔꯒꯗꯤ ꯑꯗꯨꯝ ꯃꯩꯇꯩꯂꯣꯟ ꯉꯥꯡꯐꯝ ꯂꯩꯇꯕꯅꯤꯅ
ꯑꯥ ꯂꯩꯏꯇꯦ ꯑꯗꯣ ꯃꯤ ꯑꯁꯤꯗ ꯀꯩꯅꯣ ꯃꯩꯇꯩꯂꯣꯟꯣꯡ ꯉꯥꯔꯒ ꯆꯠꯂꯁꯨ ꯃꯤꯅ ꯑꯁ ꯍꯩ ꯄꯁ ꯍꯥꯏ ꯍꯥꯏꯔꯛꯀꯅꯤ ꯑꯃꯨꯛꯀ
ꯎꯝ ꯑꯗꯨꯗꯤ ꯉꯥꯡꯕ ꯌꯥꯔꯣꯏꯅꯦ
ꯑꯥ ꯍꯟꯗꯛ ꯈꯛꯇ ꯍꯟꯗꯛ ꯈꯛꯇ ꯉꯥꯡꯕ ꯍꯧꯕꯅꯤꯅꯦ
ꯑꯣ ꯀꯩꯗ ꯈꯔ ꯈꯔ ꯂꯣꯟ ꯇꯝꯕꯅꯀꯣ ꯑꯗꯨꯝ ꯉꯥꯡꯗ꯭ꯔꯒ ꯂꯩꯔꯗꯤ ꯀꯥꯎꯒꯅꯤꯅꯦ
ꯎꯝ ꯍꯟꯗꯛ ꯈꯛꯇ ꯉꯥꯡꯕ ꯍꯧꯕꯅꯤꯅ ꯑꯁ ꯑꯩꯒꯤ ꯑꯩ ꯅꯨꯄꯥꯅꯦ ꯑꯉꯥꯡꯁ ꯁꯤꯡꯒꯥ ꯌꯦꯒ ꯅꯣꯄꯁꯤ ꯅꯣꯄꯅꯤꯅꯤ
ꯁꯨꯉꯥꯡ ꯉꯥꯡꯗ꯭ꯔꯒ ꯍꯟꯗꯛꯅ ꯉꯥꯡꯕ ꯍꯧꯕꯒꯤ
ꯑꯥ
ꯅꯨꯡꯉꯥꯏꯌꯦꯗ ꯁꯤ ꯄꯥꯏꯕꯁꯨ ꯀꯣ ꯑꯁꯤ ꯋꯥꯔꯤ ꯁꯥꯟꯅꯕꯁꯨ
ꯍꯣꯏꯅꯦ ꯍꯣꯏ ꯑꯗꯨꯝ ꯃꯤ ꯈꯪꯅꯕ ꯀꯣ ꯃꯤ ꯌꯥꯝ ꯃꯤ ꯌꯥꯝꯅꯁꯨ ꯈꯪꯅꯔꯝꯒꯅꯤꯀꯣ ꯅꯣꯏꯁꯦ
ꯑ ꯃꯤꯗꯤ ꯌꯥꯝꯈ꯭ꯔꯦ ꯈꯪꯅꯕ ꯅꯨꯡꯉꯥꯏꯌꯦ ꯑꯗꯨꯝ ꯑꯅꯧ ꯑꯅꯧꯕ
ꯑꯣ ꯀꯌꯥꯝ ꯀꯨꯏꯔꯒꯦ ꯅꯪ
ꯑꯁ ꯀꯨꯏꯗ꯭ꯔꯤꯗ ꯅꯨꯃꯤꯠ ꯃꯉꯥ ꯉꯥꯏꯔꯤ ꯉꯁꯤꯒ ꯊꯥꯔꯕ
ꯑꯣ ꯑꯁ ꯑꯗꯨꯗꯤ ꯅꯪꯅ ꯈꯔ ꯃꯥꯡ ꯊꯥꯗ ꯑꯩꯁꯦ ꯅꯨꯃꯤꯠ ꯑꯦ ꯅꯨꯃꯤꯠ ꯍꯥꯏꯔꯗꯤ ꯑꯩꯁꯨ ꯃꯔꯤ ꯃꯉꯥ ꯆꯨꯒꯦꯔꯥ ꯑꯗꯨꯕꯨ ꯑꯩꯁꯦ ꯐꯖꯅ ꯀꯣꯜꯁꯨ ꯇꯧꯗꯦꯗ
ꯃꯇꯝ ꯂꯩꯇꯕ ꯋꯥꯔꯤ ꯁꯥꯅꯤꯡꯉꯦ ꯊꯕꯛ ꯆꯤꯟꯕꯅꯤꯅꯀꯣ
ꯑꯣ ꯁꯪꯁꯨ ꯁꯪꯗꯦ ꯀꯩ ꯅꯨꯡꯊꯤꯟꯗ ꯅꯨꯡꯊꯤꯟꯗ ꯍꯥꯏꯔꯗꯤ ꯑꯃꯨꯛ ꯊꯕꯛ ꯇꯧꯒꯅꯤ ꯑꯗꯣ ꯅꯨꯡꯗꯥꯡ ꯑꯣꯏꯔꯗꯤ ꯑꯃꯨꯛꯀ ꯑꯁ ꯆꯥꯛ ꯆꯥꯠꯇꯣꯛꯇ꯭ꯔꯤꯐꯥꯎ ꯑꯗꯨꯝ ꯊꯕꯛ ꯂꯩꯅꯀꯣ
ꯑꯣ ꯑꯗꯨꯃꯥꯏꯅ ꯑꯣꯏꯕꯅꯦ ꯑꯃꯨꯛ ꯅꯨꯡꯗꯥꯡ ꯆꯨꯞꯄꯁꯨ ꯇꯧꯕ ꯌꯥꯗꯦꯗꯣ ꯑꯃꯨꯛ ꯅꯨꯡꯗꯥꯡ ꯇꯨꯝꯗ꯭ꯔꯒ ꯀꯣ ꯇꯧꯔ ꯂꯩꯔꯗꯤ
ꯑꯗ ꯑꯗꯗꯤ ꯃꯨꯒ ꯑꯉꯥꯎꯕꯤ ꯑꯃꯨꯛ ꯑꯣꯟ ꯑꯉꯥꯎꯕꯤ ꯇꯥꯔ ꯔꯅꯤ ꯑꯃꯨꯀꯥ
ꯑꯩꯈꯣꯏꯁꯨ ꯅꯨꯡꯗꯥꯡꯗꯗꯤ ꯋꯥꯔꯤ ꯁꯥꯟꯅꯗꯦꯗ ꯋꯥꯕꯅꯤꯅ ꯑꯗꯨꯝ ꯇꯨꯝꯕ ꯉꯟꯅ
ꯍꯣꯏ ꯕꯣꯜꯁꯨ ꯌꯦꯡꯅꯤꯡꯕ ꯀꯣ ꯑꯁꯕꯕꯣ ꯌꯦꯡ ꯀꯗꯦ ꯔꯣ ꯃꯈꯈꯥꯏ ꯑꯦ ꯕꯥꯔꯣ ꯃꯈꯥꯏ ꯍꯦꯜꯂꯒ ꯇꯨꯝꯃꯦꯅꯀꯣ ꯑꯃꯨꯛꯀ ꯑꯌꯨꯛ ꯑꯌꯨꯛꯀꯤꯗꯣ ꯌꯦꯡꯕ꯭ꯔꯥ ꯄꯨꯡ ꯄꯨꯡ ꯇꯔꯨꯛꯀꯤꯗꯣ ꯑꯁ ꯂꯧꯕꯨꯛ ꯆꯠꯂꯝꯗꯥꯏꯗ ꯀꯣ ꯌꯦꯡꯉꯦ
ꯐꯩꯅꯦ ꯉꯔꯥꯡꯒꯤꯁꯨ ꯌꯦꯡꯕ ꯅꯣꯏꯗꯤ
ꯉꯔꯥꯡꯒꯤꯁꯨ ꯌꯦꯡ ꯉꯦ ꯑꯗꯨꯒ ꯄꯨꯡ ꯑꯃ ꯇꯥꯔꯝꯗꯥꯏꯗ ꯑꯗꯨꯝ ꯇꯨꯝꯈ꯭ꯔꯦ ꯑꯗꯨꯒ ꯑꯃꯨꯛꯀ ꯑꯑ ꯁꯤꯛꯁ ꯇꯔ ꯍꯧꯒꯠꯄꯗꯣ ꯀꯥꯎꯔꯦꯅꯦ ꯑꯌꯨꯛꯇꯣ ꯍꯧꯒꯠꯄ ꯉꯝꯗ꯭ꯔꯦ ꯑꯗꯨꯒ ꯑ ꯀꯩꯅꯣ
ꯕꯅꯤ ꯎꯝ
ꯑꯌꯨꯛꯀꯤ ꯃꯦꯠꯁꯇꯣ ꯑꯍꯥꯎꯕꯗꯗꯤ ꯌꯦꯡꯕ ꯁꯪꯗ꯭ꯔꯦꯕꯀꯣ ꯆꯥꯛ ꯏꯟꯁꯥꯡ ꯊ ꯊꯣꯕꯅꯤꯅ ꯀꯣ ꯑꯗꯣ ꯍꯥꯐ ꯍꯥꯐꯀꯤ ꯑꯗꯨꯝ ꯃꯔꯛ ꯃꯔꯛꯇ ꯑꯗꯨꯝ ꯆꯪꯔꯒ ꯑꯃꯨꯛ ꯌꯦꯡꯕ ꯑꯉꯥꯡꯁꯤꯡ ꯌꯦꯡꯕꯅꯤꯅ
ꯎꯝ ꯎꯝ
ꯑꯗꯨꯒ ꯍꯥꯐꯀꯤ ꯃꯇꯨꯡꯗꯗꯤ ꯑꯗꯨꯝ ꯌꯦꯡꯉꯦ ꯑꯗꯣ ꯃꯣꯏꯁꯦ ꯗ꯭ꯔꯣ ꯑꯗꯨꯝ ꯇꯥꯕꯅꯤꯅꯀꯣ ꯑꯗꯨꯝ ꯇꯥꯕꯅꯦꯕ ꯑꯗꯨꯒ ꯑꯃꯨꯛꯀ ꯂꯧꯕꯨꯛ ꯆꯠꯅꯤꯡꯉꯥꯏ ꯊꯦꯡꯉꯅꯤ ꯍꯥꯏꯕ ꯀꯥꯟꯁꯤꯗ ꯀꯩꯔ ꯑꯦꯛꯁꯇ꯭ꯔꯥ ꯇꯥꯏꯝ ꯑꯃꯨꯛ ꯄꯤꯔꯒ ꯑꯗꯨꯝ ꯁꯥꯟꯅꯩꯅꯀꯣ ꯑꯦꯛꯁꯇ꯭ꯔꯥꯗꯣ ꯄꯨꯡ ꯃꯤꯅꯤꯠ ꯇꯔꯥꯔ ꯇꯔꯥ ꯃꯉꯥꯔꯥ ꯄꯤꯕꯗꯣ ꯑꯗꯣ ꯑꯗꯣ ꯑꯗꯨꯝ ꯁꯥꯟꯅꯩꯑꯦ ꯑꯃꯨꯛꯀ ꯑꯗꯨꯁꯨ ꯗ꯭ꯔꯣ ꯇꯥꯔꯦ ꯑꯗꯨꯒ ꯑꯃꯨꯛꯀ ꯄꯦꯅꯥꯜꯇꯤ ꯇꯧꯋꯦ ꯑꯗꯨ ꯃꯣꯔꯣꯀꯣꯅ ꯉꯝꯈ꯭ꯔꯦ ꯉꯁꯤꯒꯤꯁꯦ ꯑꯩꯁꯨ ꯌꯦꯡꯍꯧꯗꯕ
ꯑꯣ
ꯀꯅꯥ ꯄꯨꯡ ꯀꯌꯥꯗ ꯂꯩꯕ꯭ꯔꯥ ꯈꯪꯗꯦ ꯑꯁ ꯕꯣꯜ ꯃꯇꯝꯅꯤꯅꯀꯣ ꯑꯉꯥꯡꯁꯤꯡꯗ
ꯎ ꯊꯦꯡꯃꯜꯂꯁꯨ ꯋꯥꯏꯗ
ꯍꯣꯏꯅꯦ ꯑꯩꯈꯣꯏꯒꯤꯗꯤ ꯃꯇꯝꯗꯣ ꯌꯥꯝ ꯈꯦꯅꯩꯌꯦꯕꯀꯣ ꯑꯩꯈꯣꯏ ꯇꯨꯝꯕ ꯃꯇꯝ ꯑꯩꯈꯣꯏ ꯇꯨꯝꯒꯗꯕ ꯃꯇꯝꯗ ꯕꯣꯜ ꯌꯦꯡꯕꯅꯤꯅ ꯍꯛꯆꯥꯡꯁꯨ ꯑꯗꯨꯝ ꯋꯥꯏꯗ
ꯑꯣ
ꯂꯩꯀꯥꯏꯒꯤ ꯑꯉꯥꯡꯁꯤꯡꯅꯦ ꯑꯗꯨꯝ ꯃꯌꯨꯝ ꯃꯌꯨꯝ ꯑꯗꯨꯝ ꯍꯟꯗꯔꯦ ꯑꯗꯣ ꯇꯤꯚꯤ ꯀꯥꯗ ꯑꯗꯨꯝ ꯐꯃꯨꯡ ꯊꯥꯔꯒ ꯑꯗꯨꯝ ꯇꯨꯝꯃꯒ ꯑꯃꯨꯛ ꯌꯦꯡꯕ ꯋꯥꯔꯜꯗ ꯀꯞ ꯃꯇꯝꯗꯗꯤ ꯑꯗꯨꯣꯅꯦ ꯐ
ꯅꯣꯏꯗꯤ ꯀꯔꯤꯏꯟꯁꯥꯡ ꯊꯣꯡꯕ꯭ꯔꯥ
ꯈꯪꯗ꯭ꯔꯦꯅꯦ ꯏꯆꯦꯅ ꯊꯣꯡꯕꯅꯤꯅ ꯑꯩꯁꯨ ꯑꯩꯅꯗꯤ ꯊꯣꯡꯗ꯭ꯔꯦ ꯊꯕꯛ ꯍꯜꯂꯛꯄꯗ ꯉꯥꯏꯔꯤꯕꯀꯣ ꯊꯕꯛ ꯍꯜꯂꯛꯑꯒꯅꯤ ꯑꯩꯅ ꯒ꯭ꯔꯨꯞꯇ
ꯑꯣ ꯑꯩꯁꯦ ꯉꯟꯇꯥ ꯀꯣꯜ ꯇꯧꯕꯗꯣ ꯉꯁꯤ ꯈꯇꯅꯦ ꯒ꯭ꯔꯨꯄ ꯇ ꯆꯪꯉꯒ ꯃꯦꯁꯦꯖ ꯊꯕꯗꯣ ꯑ ꯍꯧꯖꯤꯛꯀꯤꯗꯨꯅ ꯑꯍꯥꯟꯕꯅꯤꯗ ꯒ꯭ꯔꯨꯞ ꯒ꯭ꯔꯨꯞꯇꯤ ꯑꯗꯨꯝ ꯄꯥꯏꯌꯦ ꯑꯗꯣ ꯌꯦꯡꯉꯦ ꯆꯪꯉꯦ ꯑꯗꯨꯕꯨ ꯃꯦꯁꯦꯁꯀꯨꯝꯕ ꯀꯔꯤ ꯀꯔꯤ ꯑꯩ ꯊꯥꯗ꯭ꯔꯤꯕꯀꯣ
ꯑ ꯑꯩꯈꯣꯏꯁꯨ ꯃꯇꯝ ꯂꯩꯇꯗ ꯅꯨꯡꯊꯤꯟꯗ ꯉꯥꯛꯇ ꯋꯥꯔꯤ ꯁꯥꯟꯅꯩꯌꯦ ꯑꯗꯨꯒ ꯏꯚꯤꯅꯤꯡꯗ ꯈꯔ ꯋꯥꯔꯤ ꯁꯅꯕ
ꯎꯝ ꯍꯧꯖꯤꯛꯁꯦ ꯑꯩꯈꯣꯏ ꯃꯔ